ꯍꯜꯂꯣ
ꯍꯜꯂꯣ
ꯃꯤꯅꯠ ꯑꯝꯇ ꯄꯥꯏꯌꯣꯀꯣ
ꯎꯝ
ꯎꯝ
ꯇꯥꯗ꯭ꯔꯣ ꯍꯂꯣ ꯅꯪ ꯉꯥꯡꯕꯗꯤ ꯇꯥꯢꯌꯦ
ꯇꯥꯕ꯭ꯔꯥ
ꯇꯥꯔꯕ
ꯕ꯭ꯔꯥ
ꯍꯜꯂꯣ ꯇꯥꯏꯌꯦ ꯇꯥꯗ꯭ꯔꯣ ꯍꯂꯣ
ꯇꯥꯔꯦ ꯇꯥꯔꯦ
ꯅꯪ ꯀꯥꯢ ꯂꯩꯃꯣ ꯀꯥꯢ ꯂꯩꯃꯣꯕ
ꯌꯨꯝ ꯂꯩꯌꯦ
ꯌꯨꯝꯗ ꯂꯩꯕ ꯑꯣꯏꯕꯅꯤ ꯅꯨꯡꯉꯥꯏꯇ꯭ꯔꯤꯗꯣ ꯌꯨꯝꯗ ꯂꯩꯕꯕꯅꯤ ꯅꯨꯡꯉꯥꯏꯇ꯭ꯔꯤꯗꯣ
ꯁꯨꯃꯥꯡꯗ ꯂꯩꯌꯦ ꯁꯨꯃꯥꯡꯗ ꯇꯥꯔꯕ ꯅꯠꯇ꯭ꯔꯣ ꯁꯦꯡꯅ
ꯇꯥꯔꯦ ꯇꯥꯔꯕꯣ ꯇꯥꯔꯦ ꯇꯥꯔꯕꯣ ꯄ꯭ꯔꯦꯛꯇꯤꯀꯦꯜ ꯁꯤꯜꯂꯝꯕꯅꯦ ꯄ꯭ꯔꯦꯛꯇꯤꯀꯦꯜ ꯁꯤꯜꯂꯝꯕꯅꯦꯕ ꯍꯌꯦꯡ ꯍꯥꯡꯆꯤꯠꯇꯒꯤ ꯑꯦꯛꯖꯥꯝ ꯂꯩꯕ
ꯀꯔꯤꯒꯤ ꯑꯥꯢ ꯑꯦꯁ ꯀꯤ
ꯑꯥꯢ ꯑꯦꯁ
ꯑꯥꯏ ꯑꯦ ꯑꯦꯁ ꯀꯤ ꯀꯩꯅꯣꯗ ꯂꯤꯂꯣꯡ ꯀꯣꯂꯦꯖꯇ ꯕꯩꯕꯥ ꯇꯧꯗꯣꯔꯤ
ꯎꯝ
ꯄ꯭ꯔꯤꯂꯤꯝꯁ ꯈꯜꯂꯦ ꯕꯩꯕꯥ ꯇꯧꯗꯣꯔꯤꯕ ꯄ꯭ꯔꯤꯂꯤꯝꯁ ꯃꯦꯟꯁ ꯂꯣꯢ ꯈꯜꯂꯦ ꯕꯩꯕꯥꯈꯛ ꯉꯥꯢꯔꯦ ꯎꯝ
ꯎꯝ ꯀꯔꯤ ꯑꯦꯟꯖꯥꯡ ꯊꯣꯡꯕ
ꯏꯟꯁꯥꯡꯁꯤ ꯈꯪꯗꯦ ꯊꯣꯡꯗ꯭ꯔꯤ ꯏꯃꯥꯒ ꯆꯦꯅꯥꯎꯆꯥꯒ ꯃꯌꯥꯡꯐꯥꯟ ꯆꯠꯈꯤꯌꯦꯅ
ꯀꯦꯔꯧ
ꯃꯣꯏ ꯂꯧꯒꯤ ꯎꯕꯒꯤ ꯀꯔꯤꯒꯤ ꯑꯣꯏꯔꯤꯕ꯭ꯔꯥ ꯈꯪꯗꯦ ꯁꯤꯁꯨ ꯍꯧꯖꯤꯛ ꯎꯒꯦ ꯍꯥꯏꯕ꯭ꯔ ꯀꯩꯅꯣ ꯍꯥꯏꯕꯗꯣ ꯑꯗꯨꯗꯨꯒꯤ ꯑꯣꯏꯔꯃꯥꯟꯅꯦ
ꯑꯦ ꯑꯦ ꯏꯆꯦꯆꯥꯖꯨ ꯆꯠꯈꯤ
ꯎꯝ
ꯑꯗꯨ ꯑꯅꯥꯎꯆꯥꯗꯤ ꯂꯥꯛꯑꯅꯤ ꯑꯗꯨ ꯏꯆꯦ ꯆꯥꯒ ꯏꯃꯥꯒ ꯂꯩꯍꯧꯗꯧꯔꯤꯃꯥꯅꯤꯗꯨ ꯍꯌꯦꯡꯗꯨ ꯂꯥꯛꯅꯤꯅ ꯍꯥꯏꯕ ꯅꯅꯥꯎꯆꯥꯗꯤ ꯂꯥꯛꯇꯕ ꯌꯥꯔꯣꯏꯗꯕ ꯍꯌꯦꯡ ꯊꯕꯛ ꯆꯠꯀꯗꯕꯅꯤꯅ
ꯍꯣꯢꯅꯦ
ꯄ꯭ꯔꯦꯛꯇꯤꯀꯦꯜ ꯑꯦꯛꯖꯥꯝ ꯆꯠꯄꯗꯨ ꯅꯣꯏ ꯒꯥꯔꯤꯗ ꯆꯠꯇꯧꯔꯤꯃꯤꯀꯣ
ꯃꯣꯏ ꯑꯦꯅꯤ ꯊꯣꯡꯍꯟꯗꯣꯢꯕ
ꯏꯆꯦꯆꯥ ꯂꯥꯢꯟ ꯂꯥꯛꯢꯃꯥꯟꯅꯦ
ꯍꯥ
ꯏꯆꯦꯆꯥꯗ ꯂꯥꯏꯟꯗ ꯂꯥꯛꯑꯒ ꯀꯩꯅꯣ ꯅꯠꯇ꯭ꯔꯣ ꯑꯅꯥꯎꯆꯥꯒ ꯏꯃꯥꯒ ꯆꯠꯄ
ꯍꯜꯂꯛꯄꯗꯨꯅ ꯍꯌꯦꯡ ꯂꯥꯏꯟꯗ ꯂꯥꯛꯑꯅꯤ ꯃꯕꯥꯅꯤꯅ ꯈꯔ ꯊꯦꯡꯅ
ꯈꯪꯗꯦꯗ ꯏꯅꯥꯎ
ꯎꯝ
ꯇꯧꯗꯣꯢꯁꯦ ꯍꯥꯥ
ꯅꯣꯏ ꯕꯣꯁ ꯀꯩꯅꯣ ꯇꯧꯔꯕ꯭ꯔꯣ ꯕꯣꯁꯀ ꯂꯩꯃꯤꯟꯅꯕꯗꯣ ꯀꯗꯥꯏꯗ ꯂꯩꯃꯤꯟꯅꯕꯣ ꯍꯜꯂꯛꯑꯕꯣ ꯁꯤꯅꯤꯗ
ꯀꯔꯥꯢꯗꯩ ꯕꯣꯁꯅꯣꯗ ꯏꯕꯣ ꯅꯪꯅ ꯕꯣꯁ ꯕꯣꯁ ꯑꯅꯥ ꯂꯨ ꯀꯧꯕ ꯑꯗꯨꯃꯥꯏꯅ ꯑꯩꯈꯣꯏꯗꯤ ꯀꯧ
ꯏꯁ ꯏꯁ ꯃꯌꯥꯡ ꯑꯗꯨ ꯀꯔꯤꯕ ꯁꯤꯒꯤ ꯖꯣꯅꯦꯠ ꯖꯣꯅꯦꯠ ꯍꯥꯏꯕ꯭ꯔꯥ
ꯑꯩꯖꯦ ꯏꯇꯣꯝꯖꯦ ꯁꯤꯗꯩ ꯍꯦꯟꯕ ꯀꯅꯥ ꯑꯩꯒꯤ ꯁꯛ
ꯃꯥꯅꯦ ꯑꯗꯨꯗ ꯕꯣꯁ ꯕꯣꯁ ꯈꯔ ꯂꯩꯕꯅꯦ ꯅꯪꯒꯤꯅ
ꯅꯣꯏꯅ ꯀꯧꯅꯕ ꯅꯤꯅ ꯅꯣꯏꯕꯨꯗꯤ ꯑꯗꯨꯝ ꯇꯧꯕꯅꯤꯅ ꯑꯦ ꯃꯣꯏꯖꯨ ꯑꯗꯨꯝ
ꯏꯁ ꯏꯁ ꯋꯥꯔꯤꯗꯣ
ꯍꯣꯏ ꯃꯣꯏꯁꯨ ꯀꯧꯔꯝꯒꯗ꯭ꯔꯥ ꯍꯩ ꯑꯗꯨꯗꯤ
ꯃꯌꯥꯡꯗꯨ ꯁꯤ ꯌꯦꯡꯍꯧꯗꯦ ꯄꯣꯔꯇꯨꯒꯜ ꯅꯥꯕ ꯀꯩꯅꯣꯝꯇ ꯌꯥꯎꯁꯤꯜꯂꯛꯇ꯭ꯔꯦꯗ ꯗ꯭ꯔꯣ ꯆꯠꯂꯦ ꯍꯥꯢꯂꯥꯢꯠ ꯌꯦꯡꯕꯗ
ꯈꯪꯉꯦ ꯈꯪꯉꯦ ꯀꯣꯔꯁꯤꯌꯥꯒ ꯀꯣꯔꯁꯤꯌꯥꯒ ꯁꯥꯟꯅꯕꯁꯤꯗꯅꯦ ꯂꯩꯍꯧꯒꯗ꯭ꯔꯥ ꯁꯤꯅꯦ ꯑꯩꯅ ꯄꯥꯈꯠꯂꯤꯁꯦ
ꯀꯣꯁꯤꯌꯥꯒ ꯇꯥꯗꯣꯢꯅꯦ
ꯎꯝ ꯂꯩꯒ ꯂꯩꯍꯧꯔꯗꯤ ꯕꯣꯜꯁꯤꯗꯤ ꯌꯦꯡꯅꯤꯡꯉꯔꯣꯏꯍꯦ
ꯑꯔꯖꯦꯟꯇꯤꯅꯥꯒꯤ ꯐꯦꯟꯁꯤꯅ ꯃꯔꯣꯜ ꯑꯃ ꯇꯧꯔꯤꯁꯤꯡꯁꯤ ꯍꯥꯟꯅꯗꯒꯤ ꯍꯦꯟꯅ ꯌꯥꯝꯈꯠꯂꯛꯄ ꯃꯥꯜꯂꯦ ꯑꯥꯔꯖꯦꯟꯇꯤꯅꯥꯒꯤ ꯐꯦꯟꯁꯦ
ꯍꯨꯝ
ꯑꯥꯔꯖꯦꯟꯇꯤꯅꯥꯒꯤ ꯐꯦꯟꯁꯦ ꯃꯌꯥꯝ ꯍꯥꯟꯅꯗꯒꯤ ꯍꯦꯟꯅ ꯌꯥꯝꯈꯠꯂꯛꯄ ꯃꯥꯜꯂꯦꯕ ꯑꯥꯔꯖꯦꯟꯇꯤꯅꯥꯒꯤ ꯃꯤꯁꯦ ꯇꯥꯗ꯭ꯔꯣ ꯃꯦꯁꯤꯒꯤ ꯃꯤꯁꯦ ꯍꯥꯟꯅꯗꯩ ꯍꯦꯟꯅ ꯌꯥꯝꯈꯠꯂꯛꯄ ꯃꯥꯜꯂꯦ ꯍꯥꯏꯕ
ꯂꯩꯔꯤꯅꯦ ꯍꯥꯟꯗꯩ ꯅꯪꯕꯨ ꯀꯔꯤ ꯌꯥꯝꯈꯠꯂꯛꯄ ꯅꯠꯇꯦ
ꯈꯣꯡꯅꯕꯗꯨꯗ ꯈꯔ ꯇꯥꯕ ꯍꯥꯏꯇꯥꯔꯦ ꯎꯝ ꯐꯦꯖꯕꯨꯛꯀꯥꯗꯤ ꯏꯃꯥꯢ ꯃꯥꯢ ꯇꯧꯔꯤꯁꯤ ꯑꯃꯨꯛꯇꯪ ꯑꯃꯨꯛꯇꯪ ꯔꯦꯁꯄꯣꯟꯁ ꯄꯤꯔꯛꯄ ꯀꯥꯟꯗꯅ ꯇꯨꯃꯤꯟ ꯇꯨꯃꯤꯟ ꯂꯩꯅꯕꯤ ꯍꯥꯏꯗꯤ ꯀꯂꯝꯕꯤꯌꯥꯒ ꯁꯥꯟꯅꯈꯤꯕꯩꯗꯣ ꯍꯜꯂꯣ ꯇꯥꯕ꯭ꯔꯣ ꯍꯜꯂꯣ
ꯇꯨ ꯊꯥꯎꯖꯟ ꯇꯦꯟꯗ ꯌꯦꯡꯈꯠꯂꯛꯑꯕꯅꯦ ꯋꯥꯔꯜ ꯀꯞꯁꯦ ꯍꯧꯖꯤꯛꯐꯥꯎ ꯌꯦꯡꯉꯤꯅꯤ ꯉꯦꯡꯉꯣ
ꯑꯗ ꯀꯂꯝꯕꯤꯌꯥꯅ ꯁꯦꯠꯄꯤꯔꯝꯕꯩꯗꯣ ꯑꯃ ꯂꯣꯏ ꯊꯥꯒꯠꯅꯔꯤꯗꯨꯅꯤ ꯑꯗꯣ ꯇꯨ ꯖꯦꯔꯣꯗ ꯃꯣꯏꯅ ꯖꯣꯔꯗꯥꯟꯒꯨꯝꯕꯒ ꯇꯥꯔꯒ ꯋꯥꯖꯥꯎꯁꯤꯅ ꯉꯥꯡꯈ꯭ꯔꯤꯕ ꯏꯃ ꯇꯥꯈꯤꯗ꯭ꯔꯦ ꯑꯃꯨꯛ ꯍꯜꯂꯣ ꯍꯜꯂꯣ ꯀꯔꯤꯅꯣ ꯅꯪꯒꯤ ꯀꯩꯅꯣꯁꯤꯕꯣ ꯍꯜꯂꯣ ꯍꯜꯂꯣ ꯇꯥꯗ꯭ꯔꯣ ꯍꯜꯂꯣ
ꯍꯜꯂꯣ
ꯇꯥꯔꯕꯣ ꯅꯅꯥꯎ
ꯇꯥꯔꯦ ꯀꯔꯤ ꯀꯔꯤ ꯅꯪ ꯁꯨ ꯌꯥꯝ ꯅꯨꯡꯉꯥꯏꯇ꯭ꯔꯤꯁꯤ ꯉꯁꯥꯏꯗꯒꯤ ꯆꯨꯞꯇꯅꯤ ꯂꯩꯈꯔꯤꯁꯦ
ꯅꯦꯠꯋꯥꯛ ꯋꯥꯏ ꯐꯥꯏ ꯁꯝꯕꯗꯣ
ꯎꯝ
ꯇꯥꯕ꯭ꯔꯥ
ꯇꯥꯕ꯭ꯔꯥ ꯎꯝ
ꯇꯥꯔꯕꯣ
ꯇꯗ꯭ꯔꯣ
ꯋꯥꯏ ꯐꯥꯏ ꯁꯝꯕꯗꯨ ꯇꯠꯂꯝꯕ ꯇꯥꯏꯌꯦꯃꯤ ꯅꯪ ꯋꯥ꯭ꯜꯁꯞ ꯌꯦꯡꯉꯤꯁꯤ ꯍꯟꯗꯛꯀ ꯑꯍꯨꯝꯂꯛ ꯁꯨꯕ꯭ꯔꯥ ꯑꯅꯤꯔꯛ ꯁꯨꯕ꯭ꯔꯥ
ꯃꯌꯥꯝ ꯌꯦꯡꯉꯤ
ꯍꯥ
ꯃꯌꯥꯝ ꯌꯦꯡ
ꯇꯨ ꯊꯥꯎꯖꯟ ꯇꯦꯟꯗꯩꯅꯦ ꯑꯩꯈꯣꯏꯅ ꯌꯦꯡꯉꯛꯏꯁꯦ ꯇꯨ ꯊꯥꯎꯖꯟ ꯇꯦꯟ ꯑꯗꯩꯗꯤ ꯐꯣꯔꯇꯤꯟ ꯑꯩꯠꯇꯤꯟ ꯇ꯭ꯋꯦꯟꯇꯤ ꯐꯣꯔ ꯅꯠꯇꯦ ꯇ꯭ꯋꯦꯟꯇꯤ ꯇꯨ
ꯑꯩꯈꯣꯏꯁꯨ ꯑꯥ ꯀꯩ ꯍꯥꯏꯕ ꯑꯩꯅ ꯌꯦꯡ ꯁꯤ ꯑꯃ ꯄꯣꯔꯇꯨꯒꯜꯒꯤ ꯅꯥꯅꯤꯅ ꯑꯃ ꯌꯥꯎꯕꯗꯣ ꯈꯪꯕ꯭ꯔꯥ
ꯎꯝ
ꯅꯥꯅꯤ ꯀꯣꯔꯦꯁ ꯃꯥꯛꯀ ꯌꯥꯎꯗꯦ ꯑꯗꯨ ꯃꯇꯝꯗꯨ ꯌꯦꯡꯉꯛꯑꯞꯅꯤ
ꯑꯗꯨꯗꯤ ꯅꯣꯏ ꯇꯨ ꯊꯥꯎꯖꯟ ꯐꯣꯔꯇꯤꯟ
ꯍꯩꯖꯤꯟꯒꯅꯤꯁꯤꯗ
ꯐꯣꯔꯇꯤꯟ ꯑꯩꯠꯇꯤꯟ ꯑꯣꯏꯔꯝꯅꯤ ꯑꯥꯏꯠꯇꯤꯟꯒ ꯇ꯭ꯋꯦꯟꯇꯤ ꯐꯣꯔꯒ ꯇ꯭ꯋꯦꯟꯇꯤ ꯇꯨꯒ ꯇ꯭ꯋꯦꯟꯇꯤ ꯁꯤꯛꯁꯀ ꯑꯍꯨꯝꯂꯛꯇ ꯉꯥꯏꯔꯤꯉꯣ ꯏꯕꯨꯡꯉꯣ ꯅꯣꯏ ꯌꯦꯡꯉꯛꯏꯁꯤ ꯕꯣꯜ ꯑꯩꯈꯣꯏꯗꯤ ꯀꯩꯅꯣꯅꯦ ꯅꯣꯏ ꯗꯥ ꯈꯣꯏꯗꯤ ꯗꯥꯏꯔꯦꯛ ꯄ꯭ꯔꯣꯅꯤ ꯀꯩꯅꯣ ꯕꯣꯜꯒꯤꯗ
ꯃꯗꯥꯎꯗꯤ ꯌꯥꯗꯕ ꯄꯣꯇ꯭ꯔꯨꯒꯟꯒꯤ ꯇꯤꯝꯅꯦ ꯇꯧꯔꯤꯁꯤꯡꯁꯤ
ꯑꯗꯨꯝ ꯌꯥꯔꯛꯀꯅꯤꯗ ꯍꯟꯗꯛ ꯈꯥꯔ ꯆꯦꯛꯁꯤꯜꯂꯛꯑꯅꯤꯌꯦ ꯀꯣꯔꯁꯤꯌꯥ ꯁꯥꯟꯅꯕ ꯀꯥꯟꯗꯗꯤ ꯃꯗꯥꯎ ꯅꯠꯇꯤꯌꯦ ꯃꯦꯅꯦꯖꯔꯒ ꯑꯗꯩꯗꯤ ꯀꯩꯅꯣꯒ ꯎꯝ ꯀꯣꯆ ꯈꯣꯏ ꯀꯔꯤ ꯈꯣꯏ ꯃꯣꯏꯁꯦ ꯈꯤꯇꯪ ꯀꯣꯑꯣꯗꯤꯅꯦꯁꯟ ꯈꯥꯔ ꯋꯥꯠꯄ ꯃꯥꯜꯂꯦ
ꯃꯥꯟꯅꯤ
ꯑꯩꯅ ꯐꯣꯟꯕꯨꯗꯤ ꯍꯥꯏꯐꯦꯠ ꯇꯧꯒꯦꯅ ꯈꯜꯂꯤꯝꯅꯤ ꯍꯌꯦꯡ ꯍꯌꯦꯡ ꯗꯦꯠ ꯇ꯭ꯋꯦꯟꯇꯤ ꯀꯩꯅꯣꯗ ꯂꯩꯔꯝꯅꯤꯌꯦ ꯕꯣꯜ ꯗꯦꯠ ꯊ꯭ꯔꯤꯗ ꯑꯣꯏꯔꯝꯅꯤ ꯂꯩꯗꯣ
ꯕꯣꯜ ꯂꯩꯇꯕ꯭ꯔꯣ ꯍꯌꯦꯡ ꯍꯪꯆꯤꯠꯁꯦ
ꯂꯩꯔꯝꯅꯤ ꯑꯩꯅ ꯍꯥꯏꯕꯗꯤ ꯀꯩꯅꯣꯒ ꯑꯩꯅ ꯍꯥꯏꯗꯤ ꯀꯣꯔꯁꯤꯌꯥ ꯒꯅꯦ ꯀꯩꯅꯣꯒ ꯂꯩꯔꯤꯁꯤ ꯗꯦꯠ ꯊ꯭ꯔꯤꯗ ꯑꯣꯏꯔꯝꯅꯤꯕ
ꯑꯣꯏꯔꯝꯅꯤ
ꯃꯣꯏꯅꯅꯦ ꯍꯥꯏꯒꯨꯝ ꯍꯥꯏꯕꯩ ꯈꯪꯗꯦ ꯌꯦꯡꯍꯧꯗ꯭ꯔꯦꯕ ꯉꯁꯤꯒꯤ ꯕꯣꯜꯗꯣ ꯑꯩꯗꯤ ꯁꯦꯡꯅ
ꯌꯦꯡꯍꯧꯗ꯭ꯔꯦ ꯑꯩꯁꯨ ꯂꯥꯛ ꯃꯇꯝꯗ ꯍꯧꯒꯠꯀꯦ ꯇꯧꯔꯒ
ꯁꯔꯣꯁꯀꯤ ꯀꯣꯜ ꯃꯤꯁꯀꯣꯜ ꯅꯤꯄꯥꯜ ꯂꯩꯔꯝꯃꯤ ꯖꯣꯅꯦꯠ ꯃꯧꯔꯨꯕꯤꯒꯤ ꯃꯤꯁꯀꯣꯟ ꯃꯔꯤ ꯂꯩꯔꯝꯃꯦ
ꯄꯣꯔꯇ꯭ꯔꯨꯒꯟꯒꯤꯔ ꯑꯌꯨꯛ ꯉꯟꯇꯗ
ꯎꯝ ꯑꯩꯉꯣꯟ ꯐꯣꯟ ꯇꯧꯖꯤꯜꯂ ꯑꯩꯗꯣ
ꯑꯩ ꯃꯤꯀꯞ ꯊꯣꯑꯀꯥꯟꯗꯥ ꯂꯩꯔꯝꯃꯦ ꯍꯜꯂꯣ ꯀꯩꯅꯣ ꯑꯩ ꯁꯤꯗ ꯌꯨꯝ ꯌꯦꯡꯉꯦꯗꯅ ꯅꯣꯡ ꯉꯇꯥꯥꯞꯕꯁꯤꯗ ꯅꯣꯏ ꯀꯩꯅꯣ ꯇꯧꯗ꯭ꯔꯦ ꯑꯩ ꯇꯧꯁꯤꯟꯅꯒꯤꯝꯅꯤ ꯑꯩꯅ ꯁꯨ
ꯐꯣꯟꯗꯣ ꯄꯥꯏꯗ꯭ꯔꯤꯗꯨꯅ ꯀꯩꯒꯤ ꯑꯣꯟ ꯂꯩꯗꯨꯗꯤ
ꯎꯝ ꯍꯪꯉꯛꯑꯦ ꯑꯁ ꯀꯩꯅꯣ ꯇꯧꯗꯦ ꯅꯣꯏ ꯊꯣꯛꯑꯣ ꯑꯩꯁꯦ ꯈꯤꯇꯪꯗꯤ ꯀꯩꯅꯣ ꯇꯧꯁꯤꯜꯂꯦ ꯃꯣꯏꯗ ꯑꯣꯏꯗꯕ ꯈꯔꯗꯤ ꯉꯥꯡꯉꯤ
ꯑꯗꯨꯗꯤ ꯆꯥꯛ ꯊꯣꯡꯕꯩ ꯋꯥ ꯂꯩꯇ꯭ꯔꯤꯅꯦ ꯆꯦ ꯂꯩꯇ꯭ꯔꯣ
ꯂꯩ ꯊꯣꯡꯕꯗꯤ ꯇꯣꯡꯗꯣꯔꯤꯅꯤ ꯀꯔꯤ ꯊꯣꯡꯗꯧꯔꯤꯕꯅꯣ ꯃꯣꯟꯅ ꯇꯧꯗꯅ ꯂꯩꯔꯤꯁꯦ ꯆꯥꯛꯄꯨꯗꯤ ꯊꯣꯡꯉꯨꯔꯣ ꯃꯥꯅꯦ ꯀꯩꯅꯣ ꯅꯪ ꯑꯦꯛꯖꯥꯝꯗꯨ ꯅꯣꯏ ꯆꯠꯄ ꯌꯥꯗꯣꯏ ꯅꯠꯇ꯭ꯔꯣ
ꯀꯔꯤ
ꯑꯦꯛꯖꯥꯝꯗꯨ ꯅꯣꯏ ꯒꯥꯔꯤ ꯁꯪꯗꯣꯏ ꯅꯠꯇ꯭ꯔꯣ
ꯁꯪꯗꯦ ꯑꯩꯗꯤ ꯀꯔꯤꯝꯇ ꯆꯠꯂꯣꯏꯌꯦ ꯆꯠꯅꯕ ꯀꯔꯤꯝ ꯂꯩꯇꯦꯕ ꯒꯥꯔꯤꯗꯨ
ꯎꯝ
ꯅꯣꯏ ꯅꯨꯡꯉꯥꯏꯇꯕꯗꯨ ꯋꯥꯅꯤ ꯔꯦꯁꯅ ꯐꯨꯜ ꯂꯩꯊꯠꯂꯦ ꯇꯧꯔꯤꯁꯦ ꯑꯗꯩꯗꯤ ꯕ꯭ꯔꯦꯛꯅꯦ ꯌꯥꯎꯗ꯭ꯔꯦ ꯇꯧꯔꯤꯗꯨꯕꯣꯕ ꯊꯥꯎꯅꯗꯤ ꯇꯤꯈꯠꯇꯅ ꯆꯥꯁꯤꯜꯂꯦ ꯔꯦꯁꯇꯣ ꯐꯨꯜ ꯂꯩꯈꯠꯂꯃꯤꯅ ꯑꯩꯁꯦ ꯑꯝꯇꯪ ꯔꯦꯁ ꯂꯩꯊꯍꯟꯒꯗꯕꯅꯤ ꯑꯗꯨ